ꯑꯝ ꯑꯧ ꯇꯕꯔꯣ
ꯇꯥꯏꯌꯦ ꯇꯥꯏꯌꯦ
ꯀꯩ ꯇꯧꯕ꯭ꯔꯣ
ꯑꯩ ꯐꯃꯨꯡꯗ ꯍꯤꯞꯄꯤꯌꯦ
ꯆꯥꯛꯇꯤ ꯆꯥꯔꯕꯣ
ꯆꯇꯤ ꯆꯥꯗ꯭ꯔꯤꯗ ꯉꯟꯂꯤꯗ ꯑꯧꯖꯤꯛ ꯆꯛꯆꯥ ꯕꯖꯦ ꯁꯣꯝꯗꯤ ꯆꯥꯔꯔꯕꯣ
ꯆꯥꯗ꯭ꯔꯤꯗ ꯑꯩꯁꯨ ꯊꯣꯡꯉꯦ
ꯑꯣ ꯑꯁ ꯈꯪꯗ꯭ꯔꯦꯍꯦ ꯁꯤꯒꯤ ꯑꯦꯞꯁꯦ ꯋꯥ ꯉꯥꯡꯅꯕ ꯀꯝꯄꯜꯁꯔꯤꯅꯦ ꯍꯦꯟꯗ
ꯀꯗꯥꯏ ꯀꯗꯥꯏ ꯆꯠꯅꯔꯒꯦ ꯉꯁꯤꯗꯤ
ꯑꯩ ꯍꯨꯖꯤꯛ ꯑ ꯌꯨꯝ ꯑꯗꯨꯝ ꯂꯩꯗ
ꯍꯦꯟꯅ ꯑꯗꯨꯝ ꯂꯩꯔꯗꯤ ꯅꯨꯡꯉꯥꯏꯔꯦꯅꯦ ꯕꯣꯜꯗꯤ ꯌꯦꯡꯕ꯭ꯔꯣ
ꯎ ꯎꯝ ꯕꯣꯜꯗ ꯍꯣꯏ ꯏꯁꯄꯣꯔꯠꯁꯀꯨꯝꯕꯗꯤ ꯑꯗꯨꯝ ꯁꯅ
ꯍꯗ ꯍꯧꯖꯤꯛꯀꯥꯟ ꯊꯨꯕꯣ ꯌꯦꯡꯕꯗ
ꯍꯣꯏ
ꯏꯡꯕ꯭ꯔꯣ
ꯑꯣ ꯌꯦꯉꯦ
ꯑꯣ ꯁꯤꯁꯨ ꯑꯃꯨꯛ ꯌꯦꯡꯗꯣꯏꯔꯣ
ꯍꯣꯏ ꯉꯁꯤꯁꯨ ꯑꯗꯨꯝ ꯌꯦꯡꯒꯅꯤꯗ
ꯅꯪꯁꯦ ꯕꯣꯏ ꯌꯦꯡꯉꯒ ꯊꯦꯡꯅ ꯍꯧꯒꯠꯄ ꯑꯗꯨꯒ ꯅꯨꯡꯊꯤꯜꯅ ꯑꯃꯨꯛ ꯇꯨꯝꯕ ꯑꯗꯨ ꯇꯧꯗꯧ ꯃꯥꯜꯂꯦ
ꯑꯩ ꯇꯧꯗꯗ
ꯀꯣꯏꯗꯤ ꯀꯣꯆꯤꯡ ꯆ ꯆꯄ ꯑꯗꯨꯒꯤ ꯌꯥꯗꯦ ꯉꯟꯅ ꯍꯧꯒꯠꯅꯤꯡꯉꯥꯏꯅꯤꯕ
ꯅꯅ ꯍꯕ ꯄꯗꯤ ꯐꯥꯏꯅꯦ
ꯍ
ꯅ ꯍꯒ ꯆꯗꯤ
ꯑꯁ ꯉꯟꯅ ꯍꯧꯒꯠꯇ꯭ꯔꯗꯤ ꯅꯨꯄꯥ ꯃꯥꯟꯗꯦꯗ ꯀꯥꯏꯒꯦ
ꯅꯨꯄꯥꯅꯕꯁꯃꯥꯏ ꯈꯂꯗꯤ ꯐꯥꯔꯦꯅꯦ ꯁꯤꯒꯥꯟ ꯅꯨꯄꯥꯁꯤꯗꯤ ꯍꯋꯥꯠ ꯄꯀꯪ ꯉꯝꯗꯔ ꯔꯣꯀ ꯈ ꯍꯥꯏꯔꯗꯨ
ꯍꯋꯦ
ꯑ ꯇꯞꯀꯊ꯭ꯔꯅ ꯄꯥ
ꯁꯣꯝ ꯁꯣꯝꯗꯤ ꯀꯩ ꯃꯊꯦꯜ ꯆꯥꯔꯒꯦ
ꯑꯩ ꯑꯩꯁꯨ ꯆꯁꯔꯤꯗ ꯆꯥꯛ ꯊꯣꯡꯕꯗꯣ ꯉꯁꯤ ꯑꯩ ꯊꯣꯡꯗ꯭ꯔꯦ ꯏꯃꯥꯟꯅꯕꯤꯅ
ꯑꯠꯆꯥ ꯑꯠꯆꯥ ꯍꯥꯎꯕ ꯃꯥꯂꯦꯌꯦ ꯏꯟꯁꯥꯡꯁꯦ
ꯑꯣ ꯍ ꯍꯣꯏ ꯉꯁꯤꯗꯤ ꯀꯩꯅꯣ ꯌꯦꯟ ꯐꯨꯠꯂꯤ ꯍꯥꯏꯔ ꯍꯥꯏꯕꯅꯦ
ꯑꯁ ꯍꯥꯎꯅꯤꯀꯣ ꯑꯗꯨꯗꯤ
ꯍ ꯈꯪꯗ꯭ꯔꯦꯗ ꯍꯥ ꯑꯍꯥꯎꯕꯁꯨ ꯈꯪꯗ꯭ꯔꯦ
ꯏꯁ ꯀꯃꯥꯏꯅ ꯑꯍꯥꯎꯕ ꯈꯪꯗꯕ
ꯑꯍꯥꯎꯕ ꯆꯅꯤꯡꯕꯁꯨ ꯑꯝꯇ ꯂꯩꯇ꯭ꯔꯦ ꯅꯪꯗꯤ ꯈ꯭ꯋꯥꯏꯗꯤ ꯆꯥꯅꯤꯡꯕ ꯏꯟꯁꯥꯡꯅꯤ ꯀꯔꯤ ꯏꯟꯁꯥꯡ ꯑꯣꯏꯒꯦ
ꯑꯁ ꯑꯩꯗꯤ ꯆꯥꯕ ꯍꯥꯏꯁꯦ ꯅꯥꯄꯤꯒꯨꯝꯕ ꯆꯥꯏꯗ ꯃꯍꯥꯛꯥꯎ ꯍ ꯄꯤ ꯆꯥꯕꯤꯅꯦ ꯁꯟꯒꯨꯝꯕꯅꯦ
ꯍ
ꯀꯨꯏꯔꯣꯏꯗ ꯍꯥꯃꯦꯡ ꯑꯣꯜꯂꯅꯤꯗ
ꯍꯥꯃꯦꯡꯗꯤ ꯑꯗꯨꯝ ꯐꯕꯅꯦ
ꯑꯩ ꯑꯩꯁ ꯍꯥꯃꯦꯡ ꯍꯥꯃꯦꯡꯅꯗꯤ ꯍꯥꯃꯦꯡꯅꯗꯤ ꯑꯃꯨꯛ ꯅꯨꯡꯉꯥꯏꯕꯀꯣ ꯊꯒꯦ
ꯆꯨꯝꯃꯦ ꯆꯨꯝꯃꯦ ꯇꯥꯡꯅꯁꯨ ꯐꯪꯕ ꯃꯒꯨꯟ ꯂꯩꯕ ꯍꯥꯏꯗꯣ
ꯑꯁ ꯍꯟꯗꯛꯁꯦ ꯈꯨꯟ ꯑꯃꯨꯛ ꯀꯥꯗ꯭ꯔꯕꯣ
ꯀꯥꯗ꯭ꯔꯦ
ꯈꯨꯟ ꯑꯃꯨꯛ ꯀꯥꯔꯕꯣ
ꯀꯥꯗ꯭ꯔꯦ ꯈꯨꯟꯗ ꯀꯥꯗ꯭ꯔꯦ ꯃꯠ ꯃꯇꯝ ꯐꯠꯇꯕꯒ ꯇꯥꯗ꯭ꯔꯣ
ꯇꯥꯏ ꯇꯥꯌꯦ
ꯃꯇꯝꯁꯨ ꯐꯠꯇꯕꯅꯤꯅ ꯀꯥꯗ꯭ꯔꯦ
ꯈꯣꯌꯦꯗ
ꯆꯠꯂꯗꯤ ꯍꯜꯂꯛꯄꯗꯣ ꯐꯔꯛ ꯇꯥꯏꯌꯦꯗꯅ ꯍꯣꯏ ꯅꯪꯗꯤ ꯀꯌꯥꯝ ꯀꯨꯏꯔꯒꯦ ꯆꯠꯇꯕ
ꯑꯣ
ꯀꯔꯤꯌꯥꯕ
ꯑꯗꯣ ꯑꯥꯏꯗꯤ ꯀꯩ ꯍꯥꯏꯁꯤꯔ ꯃꯄꯥꯟ ꯌꯥꯝ ꯊꯣꯛꯇꯕ
ꯑꯣ
ꯑꯟꯗꯛꯁꯦ ꯑꯩ ꯑꯟꯗꯛꯁꯦ ꯑꯩ ꯑꯦꯛꯖ ꯒꯤ ꯀꯟꯅ
ꯑꯣ ꯐꯩꯅꯦ ꯍꯣꯅꯑꯣ ꯍꯣꯅꯑꯣ ꯀꯟꯅ ꯍꯣꯅꯑꯣ
ꯑꯗꯨꯅꯦ ꯍꯣꯠꯅꯒꯤꯗꯕꯅꯦ ꯃꯇꯝ ꯃꯥꯡꯍꯟꯕ ꯌꯥꯔꯦꯕ ꯁꯣꯝꯁꯨ ꯀꯣꯏꯔꯛꯑꯣ ꯀꯩꯅꯣ
ꯀꯣꯏꯔꯛꯀꯦ ꯀꯣꯏꯔꯛꯀꯦ ꯅꯣꯡꯃ ꯀꯣꯏꯔꯛꯀꯦ
ꯀꯣꯏꯔꯣꯛꯑꯣ ꯀꯣꯏꯔꯣꯛꯑꯣ ꯑꯁ ꯍꯟꯗꯛꯁꯦ ꯆꯤꯡ ꯀꯥꯕꯁꯦ ꯋꯥꯏꯅꯦ
ꯀ꯭ꯔꯤꯆꯤꯡ ꯀꯥꯕ꯭ꯔꯣ
ꯑꯁ ꯁꯤꯈꯣꯏ ꯏ ꯈꯣꯏ ꯈꯨꯟꯒꯤ ꯃꯅꯥꯛꯇ ꯆꯤꯡ ꯑꯃ ꯂꯩꯌꯦ
ꯑꯣ
ꯆꯩꯔꯥꯎ ꯆꯤꯡ ꯀꯥꯕꯁꯦ ꯋꯥꯏꯑꯦꯕ ꯑꯗꯨꯒꯤ
ꯆꯩꯔꯥꯎ ꯆꯤꯡꯗꯣ ꯑꯌꯨꯛꯀꯨꯝꯕꯁꯨ ꯃꯤ ꯌꯥꯝ ꯀꯥꯕ꯭ꯔꯣ
ꯆꯔꯥꯎ ꯆꯁꯤꯡꯁꯦ ꯃꯤ ꯀꯥꯕꯁꯦ ꯍꯣꯏ ꯌꯥꯝꯅꯗꯤ ꯀꯥꯗꯦ ꯑꯗꯨꯕꯨ ꯁꯟꯗꯦꯒꯨꯝꯕꯗꯗꯤ ꯃꯤ ꯌꯥꯝꯃꯦꯗꯣ ꯀꯥꯕꯗꯣ
ꯑꯣ ꯅꯨꯡꯗꯥꯡ ꯅꯨꯡꯗꯥꯡꯁꯦ ꯄꯨꯡ ꯀꯌꯥꯐꯥꯎ ꯍꯥꯡꯒꯦ ꯃꯣꯏ ꯀꯥꯕꯗꯣ ꯄꯨꯡ ꯀꯌꯥꯐꯥꯎ ꯀꯥꯕ ꯌꯥ ꯒꯦ ꯅꯨꯡꯗꯥꯡꯗ
ꯗꯥꯥꯡꯗꯗꯤ ꯌꯥꯗ꯭ꯔꯦꯗ ꯄꯨꯡ ꯇꯔꯨꯛꯇꯒꯤ ꯑꯗꯨꯝ ꯇꯣꯛꯈ꯭ꯔꯦꯗ ꯍꯥꯏꯕꯗꯤ ꯍꯧꯖꯤꯛ ꯍꯥ ꯍꯟꯗꯛꯁꯦ ꯃꯇꯝ ꯐꯠꯇꯕꯅꯤꯅꯀꯣ
ꯑꯣ ꯑꯣ ꯑꯣ
ꯀꯨꯏꯅ ꯍꯥꯡꯗꯦꯕ
ꯍꯣꯏꯁꯨ ꯅꯣꯡꯃ ꯏ ꯀꯗꯕ ꯀꯨꯏꯔꯦ ꯆꯩꯔꯥꯎ ꯆꯤꯡꯗꯣ ꯃꯥꯟꯅꯕꯤꯁꯤꯡ ꯀꯤꯅꯤꯡꯉꯦ ꯀꯥꯁꯦꯅ ꯍꯥ ꯅꯦꯗꯣ ꯑꯈꯣꯏꯗꯣ ꯈꯁꯨ ꯂꯥꯞꯄ ꯍꯥꯏꯇꯥꯔꯦ ꯅꯣꯏ ꯑꯗꯨꯔꯣꯝꯒꯤꯀꯣ ꯑꯗꯨꯒꯤ
ꯄꯦꯔꯦ ꯄꯦꯔꯦ ꯄꯦꯔꯦ ꯄꯦꯔꯦ ꯄꯦꯔꯦ ꯄꯦꯔꯦ ꯄꯦꯔꯦ ꯄꯦꯔꯦ ꯄꯦꯔꯦ ꯄꯦꯔꯦ ꯄꯦꯔꯦꯞ ꯄꯦꯔꯦ ꯄꯦꯔꯦ ꯄꯦꯔꯦ ꯄꯦꯔꯦ ꯍꯟꯗꯛꯁꯦ ꯁꯣꯝꯗꯤ ꯀꯩꯀꯩ ꯊꯕꯛ ꯇꯧꯔꯤꯌꯦ ꯄꯦꯔꯦ ꯄꯦꯔꯦ ꯄꯦꯔꯦ ꯄꯦꯔꯦ ꯄꯦꯔꯦ
ꯑꯩꯁꯨ ꯊꯕꯛ ꯇꯧꯗꯤꯗ ꯁꯇꯔ꯭ꯟ
ꯑꯣ ꯁꯥꯇ꯭ꯔꯥꯅꯦꯕ
ꯍꯣꯏ
ꯍꯣꯏꯁꯨꯣ ꯑꯁ ꯃꯇꯝ ꯂꯩꯇꯕꯅꯤꯅ ꯎꯄꯥꯏ ꯂꯩꯇꯦꯗ
ꯅꯣꯏꯗꯤ ꯑꯉꯥꯡ ꯑꯣꯏꯔꯝꯒꯅꯤ
ꯀꯩ ꯁꯤ ꯑ ꯑꯁ ꯑꯉꯥꯡ ꯍꯥꯏꯕꯨꯣ ꯑꯉꯥꯡꯃꯛꯇꯤ ꯅꯠꯇ꯭ꯔꯦꯗ
ꯐꯌꯦꯅꯦ ꯑꯉꯥꯡꯃꯛ ꯅꯠꯇ꯭ꯔꯗꯤ ꯉꯁꯤꯕꯨ ꯄꯨꯡ ꯇꯔꯥ ꯃꯈꯥꯏꯗꯅꯦ ꯍꯥꯏꯗꯅꯦ ꯚꯣꯠ ꯂꯩꯕꯗꯣ ꯀꯅꯥ ꯀꯅꯥ ꯀ ꯀꯅꯥ ꯀꯅꯥ
ꯃꯁꯤ ꯁꯤꯒꯤꯁꯦ ꯑꯣ ꯑꯣ ꯌꯦꯦꯗꯣ ꯅꯣꯋꯒ ꯀꯠꯕꯣꯔ ꯂꯩꯦꯅꯦ ꯁꯣꯝꯁꯨꯝ ꯁꯣꯝꯁꯨ ꯕꯣ ꯌꯦꯡꯕ ꯍꯩꯕ ꯑꯣꯏꯔꯦ
ꯑ ꯑꯗꯨꯝ ꯌꯦꯡꯉꯤꯗ ꯁꯁ ꯌꯦꯡꯅꯤꯡꯗ꯭ꯔꯁꯨ ꯏꯃꯥꯟꯅꯕꯤ ꯑꯣꯏꯅ ꯑꯁ ꯉꯁꯤꯗꯤ ꯌꯦꯡꯁꯦ ꯀꯥꯗꯤ ꯑꯗꯨꯝ ꯌꯦꯡꯉꯦ ꯑꯗꯣ ꯃꯔꯛ ꯃꯔꯛꯇꯗꯤ ꯍꯣꯏ ꯑꯍꯥꯝꯕ ꯍꯧꯕꯗꯗꯤ ꯐꯖꯅ ꯌꯦꯡꯉꯦ ꯑꯁ ꯍꯞꯇꯥ ꯑꯃꯗꯤ ꯇꯨꯝ ꯇꯨꯝꯗꯕꯤꯗ ꯑꯍꯤꯡ ꯆꯨꯞꯄ ꯌꯦꯡꯕꯒꯨꯝꯕ ꯑꯗꯨ ꯇꯧꯕꯅꯦ ꯑꯗꯣ ꯍꯧꯖꯤꯛꯀꯥꯟꯁꯦ ꯈꯔ ꯑꯗꯨꯒ ꯈꯔ ꯂꯦꯞꯈ꯭ꯔꯦ ꯉꯔꯥꯡꯗꯤ ꯌꯦꯡꯉꯦ
ꯑꯣ ꯉꯁ ꯉꯪꯗꯤ
ꯑꯦ
ꯑꯅꯦꯗ ꯄ ꯇꯧ ꯑꯗ
ꯌꯥꯝ ꯅꯨꯡꯉꯥꯏꯇꯦꯕꯖꯛꯕꯥꯈꯣꯏ ꯀꯞꯄꯗꯣ ꯍꯣꯏ ꯎꯝ
ꯍꯣꯏꯉꯝ ꯍꯥꯏꯅꯤꯡꯕꯅꯦꯕ
ꯑ ꯑꯗꯨ ꯍ ꯆ ꯀꯔꯤꯑꯣ ꯄꯂꯥꯏ
ꯎꯄꯥꯏ ꯂꯩꯇꯕ ꯍꯥꯏꯕ ꯇꯥꯔꯦ ꯑꯗꯣ
ꯍꯣꯏ ꯐꯦ
ꯑꯦꯁ
ꯅꯣꯏ ꯅꯣꯏꯕꯨ ꯆꯥꯛꯄꯨꯗꯤ ꯊꯣꯡꯉꯕ꯭ꯔꯣ
ꯁꯤ ꯑꯩꯒꯤ ꯀꯩꯍꯦ ꯀꯦꯍꯦ ꯔꯄꯣꯏ
ꯑꯣ ꯑꯣ
ꯇꯥꯕ꯭ꯔꯣ
ꯍꯣꯏ ꯇꯥꯏ ꯇꯥꯏ
ꯑꯣ ꯑꯩꯈꯣꯏ ꯖꯣꯏꯟ ꯐꯦꯃꯤꯂꯤꯒꯨꯝꯅ ꯂꯩꯕ ꯑꯗꯨꯒꯤ ꯑꯩꯈꯣꯏ ꯃꯤ ꯌꯥꯝꯕꯅꯤꯅ ꯑꯗꯨꯝ ꯑꯩꯈꯣꯏ ꯀꯩ ꯍꯥꯏꯁꯤꯔꯦ ꯑꯟꯇꯤꯒꯨꯝꯕꯅ ꯑꯗꯨꯝ ꯊꯣꯡꯉꯦ ꯑꯗꯣ
ꯑꯣ ꯑꯣ ꯐꯩꯅꯦ ꯑꯗꯨꯗꯤ
ꯍꯣꯏ
ꯌꯥꯝ ꯅꯨꯡꯉꯥꯏꯕ ꯃꯑꯣꯡꯗ ꯂꯩꯌꯦꯅꯦ
ꯅꯨꯡꯉꯥꯏ ꯍꯥꯏ ꯍꯥꯏ ꯇꯔꯦ ꯍꯥꯏꯕꯨ ꯌꯥꯝ ꯅꯨꯡꯉꯥꯏꯇꯦꯗ
ꯑꯗꯨꯒꯨꯝꯕ ꯊꯦꯡꯅꯗ꯭ꯔꯔꯤꯗ ꯑꯩꯈꯣꯏꯗꯤ ꯈ꯭ꯋꯥꯏꯗꯒꯤ ꯂꯥꯏꯕꯛ ꯐꯕꯁꯦ ꯅꯪ ꯑꯣꯏꯔꯝꯃꯤꯅꯦ
ꯑꯩꯁ ꯏꯇꯣꯝꯗ ꯅꯠꯇꯦꯗ ꯃꯤ ꯌꯥꯝꯁꯨ ꯂꯩꯕꯅꯦ
ꯑꯩꯕꯨꯗꯤ ꯂꯩꯔꯝꯒꯅꯤ ꯑꯩꯅ ꯊꯦꯡꯅꯕꯗ ꯍꯥꯏꯕꯅꯤꯗ
ꯊꯝꯁꯨ ꯌꯥꯏ
ꯍꯣꯏ ꯑꯣꯏꯔꯝꯃꯦ ꯑꯣꯏꯔꯝꯃꯦ ꯑ
ꯏꯔꯥꯡ ꯏꯔꯥꯡ ꯃꯇꯝ ꯁꯤꯀꯣ
ꯍꯣꯏ ꯏꯔꯥꯡꯁꯦ
ꯃꯐꯝ ꯈꯪꯗ ꯂꯩꯔꯦꯅꯦ
ꯈꯔ ꯌꯥꯝ ꯇꯥꯏꯌꯦ ꯏꯔꯥꯡꯁꯦ
ꯍꯣꯏ ꯈꯪꯗ꯭ꯔꯦꯗ
ꯍ ꯍꯒꯠꯄꯗꯤ ꯄꯨꯝ ꯀꯦꯗ ꯍꯒꯠ ꯀꯦ
ꯑꯩ ꯁꯧꯒꯠꯄꯗꯤꯨꯡ ꯀꯣꯆꯤꯡ ꯅꯪꯅꯕ ꯑꯗꯨꯝ ꯍꯧꯒꯠꯂꯦꯗ
ꯐꯩꯌꯦ ꯐꯩꯌꯦ
ꯁꯣꯝꯗꯤꯌꯦ
ꯑꯩꯗꯤ ꯃꯝ ꯂ ꯂꯩꯇꯦ
ꯔꯣ ꯔꯣꯕꯖꯤ ꯇꯨꯝ ꯃꯔꯔꯣ
ꯉꯟꯅ ꯇꯨꯝꯕꯅꯤ ꯉꯟꯅ ꯍꯧꯒꯜꯂꯦ
ꯁꯖꯕ ꯋꯥꯂꯦ
ꯍꯧꯖꯤꯛ ꯋꯥꯂꯦ ꯁꯦꯝꯕ ꯊꯦꯉꯥ ꯍꯒꯦ ꯄꯨꯡꯅꯤꯄꯥ ꯇꯔꯦ ꯅꯤꯄꯥꯥꯟ ꯁꯤ ꯀꯥꯡꯈꯠꯄꯅꯦꯕꯣ ꯍꯦꯛ ꯌꯦꯡꯕꯗꯒꯤ ꯍꯧꯔꯦ ꯕꯣ ꯌꯦꯡꯖꯔꯤꯉꯦ ꯃꯃꯥꯡꯗ ꯄꯨꯡ ꯃꯔꯤ ꯃꯔꯤ ꯃꯈꯥꯏ ꯑꯗꯨꯝ ꯍꯒꯂꯦ ꯎ ꯕꯣ ꯍꯦꯛ ꯌꯦꯡꯕꯗꯗꯤ ꯑꯁ ꯇꯨꯝꯕꯁꯨ ꯑꯃ ꯑꯅꯤꯗꯨꯋꯥꯏ ꯄꯂꯇꯦ ꯍꯣꯏ ꯄꯁꯅꯦ
ꯍꯣꯏ ꯎꯄꯥꯏ ꯑꯩ ꯇꯗ
ꯍ
ꯄꯨꯡ ꯑꯍꯨꯝ ꯄꯨꯡ ꯑꯍꯨꯝ ꯃꯔꯤ ꯃꯉꯥ ꯇꯔꯨꯛꯀ ꯑꯃꯁꯨ ꯌꯦꯡꯕꯁꯨ ꯂꯩꯕꯅꯤꯗ ꯑꯗꯨ ꯀꯩ ꯍꯥꯏꯁꯤꯔꯥ ꯑꯩꯒꯤ ꯁ꯭ꯂꯤꯞꯄꯤꯡ ꯁꯦꯗꯨꯜꯗꯣ ꯑ ꯊ꯭ꯔꯤ ꯑꯔꯁꯀꯨꯝꯕ ꯑꯗꯨꯝ ꯇꯨꯝꯕꯁꯨ ꯂꯩꯌꯦꯗ
ꯐꯥꯏꯅꯦꯩꯅꯒꯤ ꯁꯨꯃꯥꯏꯅ ꯊꯦꯡꯅ ꯇꯨꯝꯃꯁꯨ ꯑꯗꯨꯝ ꯃꯇꯝ ꯆꯥꯅ ꯍꯧꯒꯠꯄ ꯉꯝꯕꯗꯣ ꯐꯩꯅꯦ
ꯑꯩ ꯁꯤꯡꯉꯝꯃꯦ ꯍꯥꯏꯕꯅꯦ ꯌꯥꯗꯕꯅꯦ ꯀꯣꯛꯁꯤꯦ ꯌꯥꯝ ꯂꯨꯝꯕꯅꯦ ꯑꯗꯨ ꯃꯇꯝꯗ
ꯍꯣꯏ ꯂꯨꯝꯕꯨꯗꯤ ꯂꯨꯝꯃꯤ ꯁꯥꯕꯨꯗꯤ ꯐꯠꯇꯦꯀꯣ ꯑꯗꯨ ꯑꯣꯏꯔꯁꯨ ꯉꯝꯕꯗꯨ ꯐꯩ ꯍꯥꯏꯕꯅꯤꯗ ꯑꯩꯈꯣꯏꯒꯤ ꯃꯤꯅ ꯍꯧꯗꯣꯛꯑꯗꯤ ꯍꯧꯗꯣꯛ ꯍꯧꯠꯇꯣꯛꯂꯗꯤ ꯉꯝꯃꯦ ꯏꯁꯥꯅꯗꯤ ꯍꯧꯠꯇꯣꯛꯄ ꯉꯝꯗ꯭ꯔꯦ ꯍꯧꯒꯠꯄ ꯉꯝꯗ꯭ꯔꯦ
ꯍꯣꯏ ꯑꯗꯨꯃꯥꯏꯅ ꯇꯧꯋꯦꯗ ꯉꯝꯕ ꯇꯥꯡꯁꯨ ꯐꯔ ꯑꯗꯣ ꯀꯩ ꯍꯥꯏꯁꯔꯦ ꯏꯁꯥꯗ ꯁꯣꯛꯂꯛꯄꯗꯣ ꯑꯗꯨꯗꯅꯦꯕ ꯄꯨꯔꯥ ꯃꯔꯨ ꯑꯣꯏꯕꯦ
ꯍꯣꯏ ꯍꯣꯏ
ꯉꯝꯃꯤ ꯍꯥꯏꯕꯗꯨ ꯏꯁꯥꯗ ꯋꯥꯕ ꯑꯃꯨꯛ